ꯑꯣ
ꯇꯥꯕ꯭ꯔꯥ
ꯍꯣꯏ ꯇꯥꯏ
ꯎꯝ ꯀꯩꯗꯧꯒ
ꯑꯁꯨꯝ ꯐꯤꯕ꯭ꯔꯣꯜ ꯂꯩꯗꯣ
ꯁꯥꯗ꯭ꯔꯣ
ꯁꯥꯗ ꯑꯣꯏꯔꯒꯤ
ꯍꯥꯕꯗ ꯀꯣꯏ ꯍꯤꯞꯄꯗ ꯍꯦꯅ ꯁꯥꯥꯕꯅꯦ
ꯎꯝ ꯍꯣꯏ
ꯍꯥꯏꯗꯤ ꯑꯩꯈꯣꯏ ꯍꯛꯆꯥꯡꯗ ꯂꯣꯏ ꯀꯩꯅꯣꯗ ꯅꯞꯄꯅꯤꯅꯀꯣ ꯍꯨꯃꯥꯡ ꯊꯣꯛꯑꯦꯕ
ꯍꯣꯏ ꯍꯣꯏ ꯑ ꯑꯗꯨꯅꯦ
ꯁꯕ ꯀꯥꯟꯗ ꯈ꯭ꯋꯥꯏꯗꯒꯤꯅꯅꯨꯡꯉꯥꯏꯕꯗꯤꯀꯣ ꯎꯝ
ꯆꯤꯡꯗ ꯐꯝꯕ
ꯇꯤꯡ ꯎꯔꯨꯝꯗ ꯐꯝꯃꯒ
ꯍꯣꯏꯅꯦ ꯑꯗꯨꯅ ꯅꯨꯡꯉꯥꯏꯕꯅꯦ ꯍ
ꯉꯁꯥꯏꯗꯣ ꯑꯩ ꯂꯧ ꯆꯠꯄ ꯂꯧ ꯂꯥꯛꯄꯒꯤ ꯅꯦꯠꯋꯥꯛꯇꯣ
ꯑꯣ
ꯌꯥꯝ ꯀꯩꯅꯣ ꯇꯧꯕ ꯑꯗꯨꯒꯤ ꯌꯨꯝ ꯌꯧꯔꯦ ꯏꯔꯨꯔꯦ
ꯑꯣ
ꯑꯁ ꯅꯪ ꯎꯝ ꯅꯪꯕꯨ ꯐꯣꯟ ꯇꯧꯅꯤꯡꯉꯥꯏ ꯕ꯭ꯔꯁ ꯇꯧꯊꯣꯛꯑꯦ ꯃꯥꯏ ꯇꯥ ꯊꯣꯛꯑꯦ ꯏꯔꯨꯠ ꯊꯣꯛꯑꯦ ꯄꯔꯐ꯭ꯌꯨꯝ ꯆꯥꯏꯔꯦ
ꯍꯦ ꯌꯥꯏꯍꯦ
ꯊꯥꯖꯔꯝꯃꯣꯏꯅꯦ ꯅꯪ
ꯊꯥꯖꯩꯗ ꯃꯅꯥꯝꯁꯨ ꯂꯥꯛꯑꯦ ꯅꯪꯒꯤ ꯄꯥꯔꯐ꯭ꯌꯨꯝꯒꯤ ꯃꯅꯥꯝꯗꯣ
ꯑꯣ ꯅꯪꯁꯤꯗꯤꯀꯣ
ꯎꯝ ꯍꯟꯃꯟꯈ꯭ꯔꯦ ꯑꯗꯨꯗꯤ ꯍꯤꯍꯤ
ꯍꯥ ꯑꯗꯨ ꯅꯪ ꯅꯪ ꯍꯥꯏꯗ꯭ꯔꯣ ꯄꯥꯔꯐꯤꯌꯨꯝ ꯄꯥꯔꯐ꯭ꯌꯨꯝꯁꯨ ꯀꯞꯄꯦ ꯄꯔꯐ꯭ꯌꯨꯝꯁꯨ ꯀꯥꯞꯄꯦꯅ ꯍꯥꯏꯕꯗꯨꯗꯤ ꯑꯩꯕꯨ ꯅꯝꯍꯟꯅꯤꯡꯉꯥꯏ ꯅꯠꯇ꯭ꯔꯣ ꯅꯉꯣꯟ ꯀꯥꯞ ꯄꯗꯣ ꯑꯗꯨꯏ ꯑꯩ ꯅꯝꯃꯦ ꯍꯥꯏꯝꯅꯦ
ꯎꯝ ꯍꯌꯦꯡ ꯍꯌꯦꯡꯗꯤ ꯍꯌꯦꯡ ꯈꯪꯖ ꯀꯣ
ꯍꯣꯏ ꯅꯠ ꯎꯝ ꯍꯣꯏ ꯍꯣꯏ ꯍꯣꯏ ꯆꯠꯂꯣꯏ
ꯀꯩꯒꯤ
ꯇꯝꯕ ꯃꯇꯝ ꯂꯩꯇꯦ ꯑꯩꯈꯣꯏꯗꯤ ꯀꯣꯂꯦꯁ ꯆꯠꯅꯤꯉꯥꯏ ꯃꯇꯝ ꯂꯩꯇꯦ ꯀꯣꯂꯦꯖ ꯆꯠꯅꯤꯡꯉꯩ ꯃꯇꯝ ꯀ ꯈꯥꯏꯗꯣꯛꯄꯗꯣ ꯌꯥ ꯃꯇꯝ ꯂꯩꯇꯦ
ꯑꯗꯨ ꯀꯣꯂꯦꯖ ꯆꯠꯇ꯭ꯔꯗꯤ ꯍꯌꯦꯡꯋꯥꯏ ꯑꯦꯛꯖꯥꯝ ꯊꯥꯍꯜꯂꯣꯏꯒ ꯍꯥꯏꯗꯨꯔꯤꯕꯅꯣꯏ
ꯈꯪꯗꯦ ꯑꯗꯨꯗꯤ ꯑꯩꯗꯤ ꯑꯩꯗꯤ ꯀꯣꯂꯦꯖ ꯍꯣꯡꯉꯦ ꯑꯗꯨꯒꯤ
ꯑꯁ ꯇꯨꯝꯗꯤ ꯇꯨꯝꯅꯤꯡꯉꯦꯍꯦ
ꯍꯣꯏꯅꯦ ꯇꯨꯞꯅꯤꯡꯕ ꯋꯥꯁꯨ ꯉꯥꯡꯅꯤꯡꯗꯦ ꯍꯣꯏꯔꯁꯨ ꯌꯥꯔ ꯅꯨꯄꯥꯅꯀꯣ ꯑꯩꯈꯣꯏ ꯀ꯭ꯂꯥꯁꯀꯤ ꯆꯤꯌꯥꯔ ꯅꯨꯄꯥꯅꯒꯣ
ꯑꯪ
ꯊꯥ ꯑꯃ ꯊꯥ ꯑꯃꯗꯤ ꯁꯨꯗꯧꯔꯦ ꯑꯩ ꯐꯖꯅ ꯂꯥꯛꯇꯕ ꯀꯣꯂꯦ ꯀ꯭ꯂꯥꯁ ꯑꯗꯨꯒꯤ ꯉ ꯑꯪ ꯀꯣꯜ ꯇꯧꯔꯛꯄ ꯑꯗꯨꯗ ꯑꯩ ꯀ꯭ꯂꯥꯁ ꯂꯥꯛꯑꯔꯣꯏꯅ ꯍꯥꯏꯔꯗꯣ ꯏꯁ ꯂꯥꯛꯑꯣ ꯀꯥꯏꯗꯦ ꯅꯪ ꯑꯦꯇꯦꯟꯗꯦꯟꯁ ꯑꯩꯅ ꯍꯥꯞꯄꯤꯅꯦꯅ ꯍꯥꯏꯌꯦꯕ ꯑꯗꯨ ꯌꯥꯏ ꯄ ꯑꯩ ꯀꯤꯗꯦꯕ
ꯎ
ꯃꯥꯟꯅ ꯑꯩꯒꯤ ꯑꯦꯇꯤꯅꯦꯁ ꯂꯣꯏꯅ ꯍꯥꯄꯤꯅꯦ ꯍꯥꯏꯕ ꯑꯗꯨꯒꯤ
ꯅꯨ ꯅꯨꯄꯥꯅ
ꯑꯩꯈꯣꯏ ꯁꯤꯌꯔ ꯅꯨꯄꯥꯅ
ꯁꯦꯁ ꯎꯝ
ꯌꯥꯏꯅꯦ ꯑꯗꯨꯗꯤ ꯃꯤꯗꯤ ꯃꯤꯗꯤ ꯌꯥꯝ ꯀꯩꯅꯣ ꯇꯧꯔꯦꯕ
ꯈꯪꯗꯦ ꯑꯩ ꯑꯩꯕꯨ ꯀꯤꯕ꯭ꯔꯥ ꯈꯪꯗꯦ ꯃꯣꯏꯁꯦ
ꯎꯝ ꯑꯣꯏꯔꯝꯕꯁꯨ ꯌꯥꯏ ꯅꯪ ꯅꯪ ꯑꯗꯨꯝ ꯆꯨꯝꯕꯒꯤ
ꯑꯗꯨꯅꯦ ꯑ ꯆꯤꯟ ꯀꯥꯟ ꯕꯒ
ꯎꯝ ꯅꯪ ꯆꯤꯟꯅ ꯑꯗꯨꯝ ꯀꯜꯂꯦꯕ ꯑꯗꯨꯒꯤ
ꯍꯥꯥ
ꯑꯩꯁꯨ ꯀꯣꯂꯦꯖ ꯑꯃꯨꯛ ꯀꯥꯅꯤꯡꯉꯤꯅꯦ
ꯀꯑꯣ ꯅ ꯑꯗꯨꯣ ꯀꯕꯨ ꯆꯠꯣ
ꯑꯩꯁꯨ ꯅꯣꯏ ꯀꯣꯂꯦꯖꯇ ꯇꯝꯃꯦ ꯑꯗꯨ ꯑꯩꯈꯣꯏꯗꯤ ꯐꯖꯅ ꯀꯥꯕ ꯐꯪꯗꯦ
ꯀ ꯐꯩꯒ
ꯀꯣꯔꯣꯅꯥ
ꯑꯣ ꯑꯗꯨꯗꯤꯃꯤ ꯃꯃꯤꯡꯒꯤ ꯍꯧꯔ ꯃꯃꯤꯡꯒꯤ ꯑꯗꯨꯝ ꯀꯥꯕꯅꯦꯕ ꯅꯣꯏꯁꯨꯕꯣ
ꯀꯥꯕ ꯐꯪꯗ꯭ꯔꯦ ꯑꯦꯛꯖꯥꯝ ꯈꯛꯇꯪ ꯇꯧꯔꯦ ꯑꯩꯈꯣꯏꯗꯤ ꯑꯣꯟꯂꯥꯏꯟꯗ
ꯑꯥ ꯍꯣꯂꯦꯁꯨ ꯀꯥꯔ ꯀꯥꯏꯗꯧꯗꯣꯏꯅꯣ ꯏꯁꯤꯁ ꯑꯦꯛꯖꯥꯝ ꯄꯣꯊꯥꯕ ꯌꯥꯔꯗꯤ ꯂꯣꯏꯔꯦ ꯁꯥꯔꯇꯤꯐꯤꯀꯦꯠ ꯐꯪꯉꯗꯤ ꯌꯥꯔꯦ
ꯎꯝ ꯌꯥꯏ
ꯃꯇꯝ ꯃꯥꯡꯍꯜꯂꯦꯕꯀꯣ ꯅꯨꯡꯇꯤ ꯆꯠꯄꯗꯣ ꯑꯗꯨ ꯊ꯭ꯔꯣ ꯌꯨꯝꯗꯣ ꯑꯗꯨꯝ ꯇꯨꯝꯃꯒ ꯂꯩ ꯊꯣꯛꯄꯅ ꯐꯩꯌꯦꯕ
ꯑꯩꯈꯣꯏ ꯍꯛꯆꯥꯡꯒꯤꯁꯨ ꯀꯥꯟ
ꯅꯅꯤꯡꯉ ꯅꯪꯗꯤ
ꯍ ꯅꯑꯣ ꯅꯄꯨꯗꯥꯕꯅꯤ
ꯅꯣꯛꯄꯗꯤ ꯍꯤꯗꯥꯛ ꯈ꯭ꯋꯥꯏꯗꯒꯤ ꯐꯕ ꯍꯤꯗꯥꯛꯅꯦꯕ
ꯑꯩꯀꯣ ꯑꯩ ꯍꯌꯦ ꯑꯅꯣꯛꯄꯅ ꯑꯗꯨꯅ ꯑꯩꯅ
ꯑꯗꯨ ꯅꯪꯁꯨ ꯌꯥꯝ ꯅꯣꯒꯟꯕ꯭ꯔꯥ
ꯅꯣꯛꯇꯦꯍꯦ ꯑꯩꯗꯤ ꯅꯣꯛꯄ ꯍꯩꯗꯦ
ꯅꯪꯅꯧꯕꯗ ꯍꯩꯇꯦ ꯀꯥꯏꯅ ꯅꯪ ꯈꯨꯅꯧꯗꯣ ꯌꯥꯝ ꯅꯣꯛꯅꯤꯡꯉꯤꯅꯦ
ꯑꯩ ꯈꯨꯅꯧꯗꯨ ꯅꯣꯛꯅꯤꯡꯉꯦꯕ
ꯍꯣꯏ
ꯀꯃꯥꯏꯅ
ꯁꯪꯉꯒ ꯑꯗꯨꯃꯥꯏꯅ ꯅꯣꯛꯑꯦꯕ ꯅꯪꯗꯣ
ꯑꯦ ꯀꯃꯥꯏ ꯑꯃꯅ ꯇꯥꯒꯦ
ꯅꯪ ꯁꯨꯃꯥꯏꯅ ꯇꯧꯕꯗꯣ ꯌꯥꯝ ꯋꯥꯅ ꯅ
ꯑꯗꯨ ꯏꯅꯦ ꯅꯣꯛꯄ ꯍꯥꯏꯗꯦ ꯍꯥꯏꯕꯗꯣ ꯅꯒꯟꯗꯕ ꯈꯪꯗꯦꯕ ꯑꯅꯣꯛꯄ ꯍꯩꯇꯦꯕ
ꯏꯁꯁ
ꯅꯣꯏꯗꯤ ꯑꯗꯨꯃꯥꯏꯅ ꯍꯔꯥꯎꯅ ꯍꯥ ꯍꯥ ꯑꯗꯨꯃꯥꯏꯅ ꯑꯣꯏꯅꯔꯦ ꯑꯩꯈꯣꯏꯗꯤ ꯊꯣꯛꯄ ꯉꯝꯗꯗꯅ ꯀꯩꯅꯣ ꯇꯧꯕꯅ
ꯌꯥꯏ ꯅꯪꯁꯤꯗꯤ ꯑꯣꯟꯊꯣꯛꯄꯅꯦ
ꯑꯗꯨꯅꯤ
ꯑꯁ ꯑꯩꯗꯤ ꯂꯧ ꯆꯠꯄ ꯌꯥꯝ ꯆꯟꯖꯦ
ꯍꯥ ꯄꯣꯛꯄꯗꯒꯤ ꯑꯩꯒꯨꯝꯕ ꯊꯦꯡꯅꯔꯝꯉꯣꯏꯕ ꯅꯠꯇ꯭ꯔꯣ
ꯊꯦꯡꯅꯔꯤꯍꯦ
ꯑꯣ ꯑꯗꯨꯗꯤ ꯑꯩ ꯑꯩꯒꯨꯝꯕ ꯃꯤ ꯑꯅꯤ ꯑꯍꯨꯝ ꯂꯩ ꯑꯣꯖꯥꯠꯂꯣ ꯑꯩꯗꯤ ꯏꯊꯟꯗ꯭ꯔꯥ ꯍꯥꯏꯅ ꯈꯜꯂꯒ
ꯑꯩꯅ ꯍꯥꯟꯅ ꯍꯥꯏꯔꯤꯗꯨꯗꯤ ꯅꯪ ꯅꯪꯒ ꯌꯥꯝ ꯃꯥꯟꯅꯕ ꯑꯩ ꯌꯨꯝ ꯃꯅꯥꯛꯇ ꯑꯃ ꯂꯥꯛꯑꯦ ꯍꯥꯏꯕꯗꯣ
ꯀꯥꯎꯈ꯭ꯔꯦ ꯁꯛ ꯃꯅꯥꯏ ꯍꯥꯏꯕ꯭ꯔꯣ
ꯅꯠꯇꯦ ꯉꯥꯡꯕ ꯃꯑꯣꯡꯗꯣ
ꯑꯣ ꯑꯣ ꯑꯣ
ꯃꯤ ꯎꯁꯤꯠꯇꯕ ꯃꯑꯣꯡꯗꯣ
ꯑꯣ ꯃꯆꯤꯟꯁꯨ ꯀꯟꯕ꯭ꯔꯥ
ꯍꯣꯏ ꯑꯗꯨꯗꯤ ꯈ꯭ꯋꯥꯏꯗꯒꯤ ꯅꯦ ꯃꯥꯟꯅꯔꯤꯗꯣ
ꯑꯣ ꯅꯪ ꯍꯦꯟꯅ ꯇꯟꯕ꯭ꯔ ꯃꯥꯁꯨ ꯑꯗꯨꯗꯤ ꯅꯪ ꯅ ꯉꯁꯥꯏ ꯅꯣꯏ ꯈꯨꯟꯗ ꯅꯪꯅ ꯈ꯭ꯋꯥꯏꯗꯩ ꯀꯩꯅꯣ ꯇꯧꯋꯦ ꯍꯥꯏꯕ ꯅꯠꯇ꯭ꯔꯥ ꯃꯥ ꯂꯩ ꯑꯗꯨꯗꯤ ꯑꯗꯨꯗꯤ
ꯄꯥꯈꯪꯗ ꯍꯥꯏꯕꯅꯦ ꯑꯗꯨ ꯂꯩꯁꯥꯕꯤꯗ ꯍꯥꯏꯗꯦꯅ
ꯎ ꯂꯩꯁꯥꯕꯤꯗꯅ ꯃꯥ
ꯂꯩꯁꯥꯕꯤꯗꯅ ꯃꯥ ꯎꯝ ꯑꯗꯨ ꯃꯥꯗꯤ ꯈꯨꯟꯗ ꯀꯌꯥ ꯂꯩꯇꯦꯕ
ꯑꯣ ꯖꯤꯛ ꯀꯣ ꯑꯩ ꯈꯨꯟ ꯂꯥꯛ ꯅꯣꯏ ꯅꯣꯏ ꯈꯨꯟ ꯅꯣꯏ ꯈꯨꯟꯗ ꯂꯥꯛꯑꯁꯨ ꯅꯣꯏ ꯂꯤꯗꯔꯁꯦ ꯑꯩꯅ ꯄꯨꯕ ꯉꯝꯃꯣꯏꯅꯦ ꯃꯥꯅ ꯏꯕꯅꯤ ꯑꯗꯨ ꯂꯤꯗ ꯏꯐꯝꯗ ꯃꯨꯟꯅꯒꯗꯧ ꯃꯥꯜꯂꯦꯕ
ꯑꯗꯨꯒꯤꯅꯦ ꯑꯩ ꯍꯥꯏꯗꯣ ꯅꯪ ꯅꯪ ꯑꯩꯅ ꯅꯨꯄꯥꯗ ꯈ꯭ꯋꯥꯏꯗꯒꯤ ꯆꯤꯟ ꯀꯟꯕꯅꯤꯅꯀꯣ ꯅꯪꯉꯣꯟꯗ ꯃꯇꯦꯡ ꯄꯥꯡꯉꯗꯤ ꯅꯪꯅ ꯁꯣꯏꯗꯕꯤꯗ ꯉꯝꯒꯅꯤꯕ
ꯍꯣꯏꯅꯦ ꯑꯗꯨꯅꯤ ꯆꯨꯝꯗꯤ ꯆꯨꯝꯃꯤꯅꯦ
ꯎꯝ ꯑꯗꯨꯅ ꯀꯩꯁꯨ ꯋꯥꯔꯧꯒꯅꯨ
ꯍꯣꯏꯅꯦ ꯐꯣꯏꯅꯦ
ꯑꯍ ꯂꯧ ꯁꯨꯍꯟꯒꯦ ꯑꯩꯈꯣꯏꯒꯤ
ꯍ ꯍ ꯍꯣꯏꯅꯦ ꯁꯨ ꯁꯨ ꯄꯩꯁꯥꯏꯗ
ꯇꯨꯏꯕ ꯅꯪ ꯈꯨꯅꯣꯛꯇꯨ ꯑ ꯍꯍ ꯍ ꯍꯥ ꯍꯥ
ꯑꯥ ꯑ ꯍꯥꯏ ꯑꯗꯨꯗꯤ ꯂꯨ ꯅꯣꯛꯑꯔꯣꯏ ꯍꯧꯖꯤꯛꯇꯒꯤ ꯅꯣꯛꯄ ꯍꯥꯏꯗꯕꯅꯦ ꯑꯩ ꯇꯥꯏꯑꯦ ꯅꯪ ꯅꯣꯛꯄꯗꯣ ꯑꯩꯒꯤ ꯈꯨꯅꯣꯛꯇꯨ ꯅꯪꯅ ꯑꯃꯨ ꯅꯣꯛ ꯂꯛꯅꯥꯕꯗꯣ ꯑꯩ ꯏꯀꯥꯏꯌꯦꯕ
ꯏꯁ ꯇꯥꯕ ꯅꯨꯡꯉꯥꯏ ꯍꯥꯏꯅꯁꯨ ꯁꯨꯝ ꯂꯥꯛꯅꯕ
ꯅꯣꯛꯅꯤꯡꯉꯁꯨ ꯍꯧꯖꯤꯛꯗꯤ ꯅꯣꯛꯑꯔꯣꯏ
ꯑꯁꯦꯡꯕ
ꯍꯣꯏ
ꯁꯦꯡꯉꯦ
ꯁꯦꯡꯉꯦ
ꯑꯃꯨꯛ ꯅꯣꯛꯂꯛꯀꯅꯤꯀꯣ ꯅꯪ ꯅꯪ ꯅꯣꯛꯇ꯭ꯔꯤ ꯐꯥꯎ ꯅꯪ ꯅꯣꯛꯇ꯭ꯔꯤ ꯐꯥꯎ ꯁꯨꯛ ꯊꯝ ꯊꯝꯃꯣꯏ
ꯍ ꯀꯣꯜꯅꯕꯨ ꯃꯊꯛ ꯃꯁꯥꯟ ꯊꯝꯔꯗꯤ ꯅꯪ ꯀꯃꯥꯏ
ꯑꯗꯨ ꯑꯣꯏꯔꯁꯨ ꯑꯃꯨꯛ ꯇꯧꯔꯛꯑꯒ ꯑꯗꯨꯝ ꯇꯧꯔꯗꯕꯅꯤ ꯅꯪ ꯁꯤ ꯐꯥꯎꯟ ꯍꯦ ꯍꯦ ꯍꯤ ꯍꯤ ꯍ ꯍ ꯍꯣꯔꯦꯟ ꯅꯪꯒꯤ ꯃꯤꯡꯐꯥꯎ ꯀꯥꯎꯒꯅꯤꯀꯣ ꯅꯊꯟꯇ
ꯀꯩꯒꯤ ꯑꯩ ꯅꯣꯛꯇ꯭ꯔꯗꯤ
ꯎꯝ
ꯏꯁ ꯅꯣꯛꯄꯗ ꯃꯤꯡ ꯈꯥꯡꯕꯩ ꯇꯥꯏꯞꯇ
ꯎꯝ ꯁꯁ ꯑꯗꯨꯗꯤ ꯑꯩ ꯅꯪꯕꯨ ꯅꯣꯛꯍꯜꯂꯨꯔꯣ ꯍꯧꯖꯤꯛ
ꯍꯣꯏ ꯌꯥꯏ
ꯑꯁ ꯑꯗꯨꯕꯨ ꯅꯪ ꯊꯃꯣꯏꯗꯣ ꯌꯥꯝ ꯀꯜꯂꯦꯕ ꯅꯣꯛꯑꯣ ꯍꯥꯏꯅ ꯇꯧꯔꯗꯤ ꯅꯣꯛꯇꯕꯅꯦꯕ ꯅꯪꯗꯨꯀꯣ
ꯂꯧꯁꯤꯟꯕ ꯉꯝꯗꯕ ꯅ ꯉꯝꯒꯦ ꯍꯥꯏꯔꯗꯤ ꯇꯧꯋꯣꯅ ꯑꯗꯣ
ꯑꯁꯦꯡꯕꯔꯣ ꯅꯪꯁꯦ
ꯑꯁꯦꯡꯕꯅꯦ
ꯃꯔꯤ ꯂꯤꯔꯒ ꯅꯣꯛꯍꯟꯁꯦ
ꯑꯣꯏ ꯑꯣꯏ ꯌꯥꯔꯦꯅ ꯑꯣꯏꯗꯕ ꯉꯡꯗꯦ ꯑꯩꯈꯣꯏꯗꯤ
ꯑꯣꯏꯗꯕ ꯉꯥꯡꯗꯦ
ꯍꯣꯏ
ꯑ ꯑꯣꯏꯗꯕ ꯇꯧꯕ꯭ꯔꯥ ꯑꯗꯨꯗꯤ
ꯍꯥꯥ
ꯑꯣꯏꯗꯕ ꯉꯥꯟꯗ꯭ꯔꯗꯤ ꯑꯣꯏꯗꯕ ꯇꯧꯕ꯭ꯔꯥ
ꯑꯣꯏꯗꯕꯗꯤ ꯇꯧꯕ꯭ꯔꯥ ꯇꯧꯗꯕꯗꯤ ꯈꯪꯗꯦ
ꯎꯝ ꯅꯪ ꯃꯅꯥꯛꯇ ꯏꯁꯩ ꯌꯥꯝ ꯁꯛꯄ ꯑꯃ ꯂꯩꯗ
ꯀꯅꯥ
ꯍꯧꯖꯤꯛ ꯇꯥꯔꯤꯁꯤꯗꯤ ꯏꯁꯩ ꯃꯈꯣꯟ
ꯄꯣ ꯇꯥꯕꯅꯤꯅ
ꯎꯝ
ꯑꯩ ꯐꯣꯟ ꯐꯖꯅ ꯇꯥꯗꯦ
ꯑꯩꯗꯤ ꯅꯥꯀꯣꯟꯗ ꯌꯥꯝ ꯁꯦꯡꯕꯅꯦꯕ ꯅꯪꯅ ꯍꯧꯖꯤꯛ ꯁꯣꯔ ꯍꯨꯜꯂꯤꯕ ꯃꯀꯣꯟꯁꯨ ꯇꯥꯏ
ꯑꯣ ꯀꯃꯥꯏꯅ ꯍꯣꯕꯅꯣ ꯑꯗꯨꯗꯤ ꯑꯝꯇ ꯇꯧꯔꯛꯑꯣꯅꯦ
ꯄꯩꯁꯥ ꯄꯩꯁꯥ ꯄꯩꯁꯥ ꯁꯨꯃꯥꯏꯅ ꯍꯣꯟꯂꯦ
ꯑꯣ ꯆꯨꯝꯃꯦ ꯆꯨꯝꯃꯦ
ꯅꯣꯛꯇꯤ ꯅꯣꯛꯅꯤꯡꯕ ꯅꯣꯛꯇꯦꯅꯦ ꯁꯤꯁꯦ
ꯍꯧꯖꯤꯛ ꯑꯩ ꯃꯤꯠꯇ ꯎꯕꯁꯨ ꯄꯩꯁ ꯉꯛꯇꯅꯦ
ꯑꯩꯈꯣꯏ ꯅꯪ ꯅꯍꯥꯟ ꯍꯥꯏꯕꯗꯣ ꯅꯨꯄꯥꯈꯣꯏꯗꯤ ꯅꯣꯏꯒꯤ ꯃꯤꯠꯇ ꯁꯤꯗꯗꯤ ꯄꯩꯁꯥ ꯉꯥꯛꯇꯪ ꯎꯏ ꯍꯥꯏꯅ
ꯑꯗꯨꯅꯤꯅꯦ ꯅꯪ ꯒ꯭ꯔꯨꯞꯇ ꯍꯥꯏꯒꯦꯔꯥ ꯀꯩ ꯍꯥꯏꯗꯕꯅꯣ ꯑꯗꯣ ꯑ ꯑꯗꯨꯗꯣ ꯍꯥꯏꯒꯦꯔꯥ ꯍꯥꯏꯅ ꯑꯩ ꯉꯁꯥꯏ ꯅꯍꯥꯟꯗ ꯉꯥꯏꯔꯤꯕꯅꯤꯅ ꯍꯥꯏꯕꯤ
ꯑꯗꯨ ꯑꯣꯏꯔꯗꯤ ꯍꯣꯔꯦꯟ ꯍꯥꯏꯔꯒꯦ
ꯄꯦꯟꯒꯗꯕ ꯌꯥꯝ ꯄꯦꯟꯒꯅꯤ ꯅꯪꯅ ꯑꯗꯨ ꯒ꯭ꯔꯨꯗ ꯍꯥꯏꯗꯤ
ꯑꯁꯦꯡꯕ ꯍꯥꯏꯔꯒꯦ
ꯅꯨꯄꯥ ꯅꯨꯄꯥ ꯅꯨꯄꯥꯍꯩ ꯅꯨꯄꯥꯁꯤꯡ ꯅꯨꯄꯤꯅꯅꯦ ꯑꯩꯈꯣꯏꯕꯨ ꯃꯣꯏ ꯃꯃꯤꯠꯇ ꯄꯩꯁꯥꯅꯤ ꯍꯥꯏꯅ ꯎꯑꯦ ꯍꯥꯏꯅ ꯍꯥꯏꯕꯤꯗꯤ ꯌꯥꯝ ꯄꯦꯟꯅꯒꯅꯦꯕ
ꯑꯗꯨ ꯑꯣꯏꯔꯗꯤ ꯑꯗꯨ ꯅꯨꯃꯤꯠꯇꯒꯤ ꯅꯪ ꯆꯥꯛ ꯑꯝꯇ ꯆꯥꯗ꯭ꯔꯤ
ꯀꯩꯒꯤ
ꯆꯔꯝꯗꯧ ꯃꯥꯟꯕꯀꯣ ꯍꯥꯏꯕꯗꯤ ꯅꯪ ꯅꯨꯡꯉꯥꯏꯇꯦ ꯍꯥꯏꯔꯗꯤ
ꯏꯁ ꯑꯩꯈꯣꯏꯗꯤ ꯅꯨꯡꯉꯥꯏꯗꯨꯁꯨ ꯆꯥꯛ ꯍꯦꯟꯅ ꯆꯥꯏꯗ ꯅꯨꯡꯉꯥꯏꯇꯕ ꯀꯥꯟꯗ ꯆꯥꯛ ꯍꯦꯟꯅ ꯆꯥꯕꯅꯤ ꯆꯥꯛ ꯆꯥꯛ ꯆꯥꯕꯗꯣ
ꯅꯨꯡꯉꯥꯏꯇꯕ ꯀꯥꯟꯗ ꯆꯥꯛ ꯌꯥꯝ ꯆꯥꯏ
ꯑꯥꯎ
ꯑꯁ ꯑꯦ ꯅꯪ ꯀꯩꯅꯣ ꯆꯥꯅꯤꯡꯕ꯭ꯔꯥ ꯊꯩꯕꯣꯡ ꯊꯩꯕꯣꯡ ꯆꯥꯅꯤꯡꯕ꯭ꯔꯥ ꯑꯗꯨꯗꯤ
ꯆꯥꯅꯤꯡꯗꯔꯗꯤ ꯄꯥꯝꯃꯦ
ꯑꯗꯨ ꯑꯩꯈꯣꯏ ꯑꯃꯅ ꯊꯩꯕꯣꯛ ꯌꯥꯝ ꯄꯥꯜꯂꯦꯕꯀꯣ
ꯑ ꯑꯗꯨꯗꯤ ꯍꯦꯛꯄ ꯂꯥꯛꯀꯦꯅꯦ
ꯎꯝ ꯆꯤꯟ ꯊꯤꯔ
ꯌꯦꯁ ꯍꯦꯛꯄ ꯂꯥꯛꯀꯦ ꯑꯩ ꯂꯥꯛꯇ꯭ꯔꯁꯨ ꯑꯩꯈꯣꯏ ꯏꯌꯥꯝꯕ ꯑꯩꯈꯣꯏ ꯊꯥꯒꯦ
ꯑ ꯂꯛꯑꯣꯅꯦ ꯃꯊꯟꯇ ꯇꯥꯔꯒ ꯑꯗꯨꯝꯒꯣ ꯁꯨꯃꯥꯡꯗ ꯑꯗꯨꯝ
ꯑꯩ ꯂꯥꯛꯇꯁꯨ ꯃꯣꯏ ꯊꯥꯒꯦ ꯍꯥꯏꯕꯅꯦ ꯅꯪ ꯊꯥꯖꯗ꯭ꯔꯣ
ꯎꯝ ꯂꯥꯛꯑꯣ ꯂꯥꯛꯑꯣ ꯕꯣꯔꯥ ꯑꯃ ꯄꯤꯒꯦ
ꯑꯁꯦꯡꯕ ꯑꯗꯨ ꯂꯥꯛꯄꯗ ꯄꯤꯗꯗꯤ
ꯑꯦ ꯑꯩꯕꯨ ꯌꯥꯝꯅ ꯂꯤꯛꯄ ꯃꯑꯣꯡꯗ ꯈꯟꯈ꯭ꯔꯦꯅ
ꯂꯤꯛꯄꯄ ꯂꯤꯛꯇꯕꯩ ꯅꯠꯇꯦ ꯑꯗꯣ ꯂꯥꯛꯄꯗꯀꯣ ꯄꯩꯁꯥꯗꯨꯗꯤ ꯂꯩꯔꯦ ꯑꯗꯨꯅ ꯅꯣꯏ ꯅꯣꯏ ꯌꯨꯝꯗꯣ ꯅꯣꯏ ꯌꯨꯝꯐꯥꯎ ꯂꯥꯛꯑꯒ ꯍꯣꯏ ꯄꯥꯏꯈꯥꯠꯇꯦꯅ ꯍꯜꯂꯛꯑꯗꯤ ꯑꯩꯈꯣꯏ ꯏꯌꯥꯝꯕꯈꯣꯏ
ꯏꯁ ꯅꯪꯅꯕꯨ ꯇꯧꯔꯛꯑꯗꯤ ꯑꯗꯨꯝ ꯄꯥꯏꯔꯗꯕꯅꯤ ꯀꯩꯅꯣ
ꯑꯗꯨꯗꯤ ꯁꯟꯗꯦꯗ ꯁꯟꯗꯦꯗ ꯊꯥꯔꯛꯀꯦ ꯃꯣꯏ ꯃꯣꯏꯕꯨ ꯃꯣꯏꯗ ꯀꯩꯅꯣ ꯇꯧꯔꯒꯣ
ꯌꯥꯏꯅꯦ ꯎꯝ ꯑꯩꯈꯣꯏꯔꯣꯝꯗꯤ ꯑꯗꯨꯗꯣ ꯂꯩꯃꯟꯕꯒꯤꯀꯣ ꯍꯥꯟꯅꯗꯤ ꯌꯥꯝ ꯆꯥꯕꯅꯦꯕ ꯍꯟꯗꯛꯇꯤ ꯑꯃꯨꯛ ꯀꯔꯤꯁꯨ ꯆꯥꯅꯤꯡꯗꯔꯦ
ꯑꯣ ꯑꯗꯨ ꯄꯥꯝꯃꯦ ꯑꯩꯗꯤ ꯑꯩ ꯅꯍꯥꯟꯗꯤ ꯑꯩꯗꯤ ꯅꯍꯥꯟꯗꯤ ꯄꯥꯝꯗꯦꯕꯀꯣ
ꯎꯝ
ꯆꯥꯕꯗ ꯑꯗꯨꯝ ꯑꯣꯕꯗꯣ
ꯎꯝ
ꯁꯨꯃꯥꯏꯅ ꯇꯧꯅꯤ ꯃꯅꯝꯗꯣ ꯑꯗꯣ ꯍꯧꯖꯤꯛꯇꯤ ꯌꯥꯝ ꯍꯥꯎ ꯌꯥꯝ ꯍꯥꯎꯋꯦ ꯍꯧꯖꯤꯛꯇꯤ
ꯏꯁ ꯅꯪ ꯃꯔꯨ ꯀꯌꯥꯃꯨꯛꯇꯤ ꯆꯥꯕ ꯉꯝꯒꯅꯤ
ꯏꯁ ꯑꯃꯁꯨ ꯉꯝꯃꯦ ꯃꯍꯥꯎꯁꯨ ꯊꯨꯝꯃꯗ
ꯑꯩꯈꯣꯏꯗꯤ ꯊꯨꯝꯕꯅꯦ
ꯌꯥꯝ ꯆꯥꯎꯗꯕ ꯑꯃ ꯆꯥꯕ ꯉꯝꯃꯤ ꯀꯦꯖꯤ ꯑꯃ ꯑꯃꯒ ꯇꯥꯡꯈꯩ ꯑꯅꯤ ꯑꯃ ꯊꯣꯛꯄꯗꯤ ꯉꯝꯅꯦ
ꯅꯪ ꯍꯥꯏꯁꯦ ꯊꯩꯕꯣꯡꯕꯨꯅꯦꯀꯣ